ꯍꯂꯣ
ꯀꯩꯗꯧꯔꯤꯒꯦ
ꯐꯥꯃꯨꯡꯗ ꯊꯕꯛ ꯇꯧꯔꯤꯌꯦ
ꯌꯥꯝ ꯐꯩꯌꯦꯀꯣ
ꯌꯥꯝꯝ ꯐꯕꯅꯦ
ꯃꯩ ꯂꯥꯛꯄ꯭ꯔꯣ
ꯃ ꯂꯑ
ꯎꯝ ꯀꯣꯏ ꯆ ꯁꯥꯏ ꯟꯖꯟ ꯆꯂꯦ ꯍꯥꯥ
ꯃꯩ ꯂꯥꯛꯇꯕꯣ ꯅꯣꯏ ꯅꯣꯏꯗ
ꯂꯥꯛꯇꯤ ꯂ ꯑꯗꯨꯕꯨ ꯐꯦꯟꯗꯣ ꯊꯥꯄ ꯌꯥꯗꯕ
ꯑꯣ
ꯀꯩꯗꯧꯔꯤꯒꯦ ꯍꯧꯖꯤꯛꯇꯤ
ꯍꯧꯖꯤꯛꯇꯤ ꯋꯥꯕꯒꯤ ꯉꯥꯛꯇꯪ ꯄꯣꯊꯥꯔꯒ ꯂꯩ
ꯑꯥꯠꯆꯥ ꯀꯩ ꯆꯥꯛꯇꯤ ꯆꯥꯔꯕꯣ
ꯆꯥꯛ ꯆꯥꯗꯔꯤꯌꯦ ꯆꯥꯛ ꯆꯥꯗ ꯆꯥꯛ ꯆꯥꯗ꯭ꯔꯁꯨ ꯆꯥꯛ ꯆꯥꯗ꯭ꯔꯁꯨ ꯍꯤꯡꯕ ꯌꯥꯏꯅꯦ ꯐꯗ ꯆꯥꯔꯁꯨ ꯍꯥꯏꯛꯇ ꯆꯠꯇ꯭ꯔꯦ ꯄꯨꯛꯇ ꯈꯗ
ꯀꯩ ꯆ ꯑꯣꯏꯔ ꯆꯥꯛ ꯆ
ꯉꯔꯥꯡ ꯕꯣ ꯌꯦꯡꯕꯗꯣ
ꯑꯥ
ꯑꯗꯨ ꯊꯦꯡꯅ ꯇꯨꯝꯕꯒꯤ ꯍꯧꯒꯠꯄꯁꯨ ꯊꯦꯡꯕ
ꯑꯣ ꯅ ꯇꯕꯗꯤ ꯑꯩꯁꯤ ꯃꯌꯨꯝ ꯆꯠꯈ꯭ꯔꯦꯅꯦ
ꯅꯜꯗꯣꯁꯦ ꯇꯤꯀꯦꯠ ꯂꯧꯗꯤ ꯂꯧꯈ꯭ꯔꯦꯕꯣ ꯌꯥꯥꯗ꯭ꯔꯦ
ꯍꯣꯔꯦꯟ ꯄꯨꯡ ꯅꯤꯄꯜ ꯃꯈꯥꯏꯗ ꯂꯩꯀꯣ
ꯌꯥꯔꯝꯒꯅꯦ ꯉꯁꯤꯒꯤꯦ ꯎꯝ
ꯀꯩ ꯀꯩꯅꯣ ꯀꯧꯈꯣꯏ
ꯑꯥ ꯃꯤꯦꯁꯤ ꯀꯥꯡꯕꯨꯁꯨ ꯊꯣꯛꯈ꯭ꯔꯅꯤꯗ ꯉꯁꯤꯅ
ꯃꯤꯁꯤꯒ ꯀꯩ ꯀꯩ ꯀꯩ ꯇꯤꯅ ꯄꯁꯦꯁꯦ ꯃ ꯁ ꯍꯥꯏꯗꯣꯛꯀꯦ ꯏꯖꯤꯞ ꯌꯥꯕ꯭ꯔꯣ ꯄ꯭ꯂꯦꯁꯦ
ꯌꯥꯗꯦꯗ ꯏꯖꯤꯞꯇꯤ ꯌꯥꯗꯦ ꯑꯗꯨ ꯑꯔꯖꯦꯟꯇꯤꯅꯥꯁꯦ ꯗꯗꯥꯕ ꯂꯩꯕꯄꯁꯦ
ꯎꯝ ꯗꯎꯗꯩ ꯑꯣꯏꯣꯏꯁ
ꯃꯣꯏꯒꯤ ꯄꯨꯣꯜꯁꯦ ꯌꯥꯝ ꯏꯂꯥꯏ ꯂꯥꯏꯕ ꯇꯤꯝ ꯉꯥꯛꯇꯅꯦꯕ
ꯑꯦ ꯅꯍꯥꯟ ꯅꯍꯥꯟꯗꯤ ꯐꯩꯅꯧ ꯃꯥꯜꯂꯤꯍꯌꯦꯡ ꯃꯣꯏ ꯁꯥꯟꯅꯕꯅꯣ
ꯑ ꯀꯦ ꯔ ꯀ ꯁꯅꯥꯕꯗꯥ
ꯎꯝ ꯐꯉꯧꯒ ꯃꯥꯜꯂꯦ
ꯑꯗꯨꯗꯤ ꯐꯖꯕ ꯃꯦꯠꯆ ꯑꯃꯅꯤꯅꯦ
ꯃꯩ ꯆꯂꯦ ꯁꯤꯕꯦꯁ ꯑꯗꯨꯗꯣ ꯍꯔꯦꯟꯦꯟꯁꯦ ꯀꯩ ꯀꯩ ꯀꯅꯥ ꯀꯅ ꯅꯥꯅ ꯂꯩꯥꯏꯁ ꯃꯦꯆꯁꯦ
ꯍꯣꯔꯦꯟ ꯂꯩꯁꯦ ꯑꯥꯔꯖꯦꯟꯇꯤꯅꯥꯒ ꯏꯖꯤꯞ ꯂꯩꯒꯅꯤ ꯑꯗꯨꯒ
ꯑꯥ
ꯁ꯭ꯋꯤꯠꯖꯔꯂꯦꯟꯒ ꯀꯩꯅꯣꯗꯁꯨ ꯂꯩꯅꯤꯡꯉꯥꯏ ꯃꯥꯜꯂꯦ
ꯋꯥꯔꯜ ꯀꯞꯁꯦ ꯀꯩꯅꯣ ꯏꯁꯄꯦꯟ ꯅꯠꯇ꯭ꯔꯗꯤ ꯑꯥꯔꯖꯦꯟꯇꯤꯅꯥ ꯂꯧꯗꯧ ꯃꯥꯜꯂꯦꯅꯦ
ꯑꯥꯔꯖꯦꯟꯇꯤꯅꯥꯗꯤ ꯂꯧꯔꯣꯏꯖꯥ ꯀꯗꯒꯤ ꯐ꯭ꯔꯥꯟꯁ ꯂꯧꯒꯅꯤ
ꯐ꯭ꯔꯥꯟꯁꯄ꯭ꯂꯦ ꯐꯖꯕ꯭ꯔꯣ
ꯐ꯭ꯔꯥꯟꯁꯅꯤꯅꯦ ꯅꯥꯔꯤꯁꯦ ꯋꯥꯔꯜ ꯀꯞꯇꯗꯤ
ꯑꯥ ꯍꯥꯏꯗꯤ ꯀꯩꯅꯣ ꯑꯔꯖꯦꯟꯇꯤꯅꯥ ꯑꯒ ꯁꯄꯦꯟ
ꯑꯥꯔꯖꯦꯟꯇꯤꯅꯥꯗꯤ ꯃꯦꯁꯤꯈꯛꯅꯦ ꯃꯦꯁꯤꯅ ꯣꯗꯣ ꯃꯥꯅ ꯐꯖꯅ ꯈꯥꯏꯕꯒꯤꯅꯦ ꯅꯠꯇ꯭ꯔꯗꯤ ꯑꯥꯔꯖꯦꯟꯇꯤꯅꯥ ꯇꯨꯠꯂꯦ
ꯎꯝ ꯉꯁꯤꯅꯦ ꯃꯃꯤꯡ ꯆꯠꯂꯤꯁꯦ ꯍꯧꯖꯤꯛꯁ
ꯎꯝ ꯑꯗꯨꯗꯗꯤ ꯅꯣ ꯋꯦꯁꯨ ꯀꯜꯂꯦ
ꯁꯥꯥꯛꯗꯤ ꯄꯣꯡ ꯀꯌꯥ ꯆꯥꯗꯖꯅꯟ
ꯍꯧꯖꯤꯛ ꯄꯨꯡ ꯑꯅꯤ ꯑꯗꯨꯋꯥꯏꯗ ꯆꯥꯒꯅꯦ ꯑꯌꯨꯛꯀꯤ ꯆꯥꯗ꯭ꯔꯦ
ꯑꯁ ꯆ ꯈꯥꯡꯒꯤ ꯐꯇꯤꯍꯦ ꯂꯥꯝꯁꯨ ꯂꯥꯝꯗꯁꯨ ꯉꯟꯇꯥ ꯁꯥꯥꯕꯅꯦ
ꯑꯥ ꯗꯣꯂꯤꯗꯨꯅꯦ ꯑꯗꯨ ꯉꯥꯛꯇꯪ ꯂꯩꯔꯒ ꯆꯥꯔꯅꯤ ꯏꯟꯖꯥꯡꯁꯨ ꯈꯔ ꯍꯥꯎꯕ ꯂꯩꯔꯗꯤ ꯆꯥꯁꯨ ꯆꯥꯅꯤꯡꯉꯤ
ꯎꯝ ꯀꯅꯥ ꯀꯅꯥ ꯂꯩꯒꯦ ꯅꯪꯒꯤ
ꯑ ꯑ ꯃꯤ ꯌꯥꯃꯤꯗ
ꯎꯝ
ꯍ ꯍꯣꯏ ꯍꯣꯏ
ꯋꯥꯀꯤꯡ ꯀꯥꯟ ꯆꯠꯇ꯭ꯔꯣ ꯅꯪꯒꯤ
ꯋꯥꯀꯤꯡ ꯆꯠꯂꯦ ꯆꯠꯄꯗꯤ ꯎꯝ ꯆꯠꯂꯦ ꯇꯣꯏꯅ ꯇꯣꯏꯅ ꯆꯠꯂꯦ ꯑꯗꯨ
ꯀꯥꯏ ꯃꯔꯁꯤꯟꯒꯤꯟꯁꯤꯅꯦ
ꯑꯩꯈꯣꯏꯗꯤ ꯇꯨꯔꯦꯜ ꯇꯨꯔꯦꯜꯗꯤ ꯅꯠꯇꯕ ꯑꯗꯨ ꯇꯨꯔꯦꯜ ꯎꯕꯒꯤ ꯂꯝꯕꯤꯗ ꯆꯠꯂꯦ
ꯎꯝ
ꯑꯗꯨꯒ ꯈꯔ ꯅꯨꯡꯉꯥꯏꯔꯦ ꯑꯗꯨꯗꯤ ꯅꯣꯡ ꯆꯨꯕ꯭ꯔꯥ ꯅꯣꯏꯗ
ꯁꯒꯤ ꯅꯣꯏꯔꯣꯝꯗꯤ
ꯏꯗꯤ ꯆꯨꯗꯦꯗ
ꯅꯣꯡꯁꯦ ꯅꯣꯡ ꯃꯇꯝꯅꯤꯅ ꯍꯟꯂꯛꯁꯦ ꯂ ꯃꯇꯝꯅꯤꯅ ꯅꯣꯡ ꯆꯨꯗ꯭ꯔꯗꯤ ꯎꯄꯥꯏ ꯂꯩꯇꯦ ꯆꯨꯗꯣꯏꯅꯦ ꯅꯣꯡꯁꯤ ꯅꯠꯇ꯭ꯔꯥ
ꯃꯥꯅꯤ ꯃꯥꯅꯦ
ꯂꯧ ꯀꯥꯟꯁꯤꯦ ꯁꯨꯈ꯭ꯔꯣ ꯅꯪ
ꯍꯥꯥ
ꯂꯧ ꯁꯨꯁ ꯔꯣꯍꯟꯗ
ꯂꯥꯎ ꯁꯨꯗꯗ ꯅꯣꯡꯣꯡ ꯣꯡ ꯀ ꯂꯩꯂ
ꯑꯝ ꯎꯝ
ꯅꯅꯥꯅꯤ ꯆꯥꯛꯔꯕꯣ
ꯆꯂꯦ ꯀ ꯀꯩꯅ ꯑ ꯑꯇꯥꯎꯕꯒ ꯎꯗꯤꯤ ꯑ ꯑꯇꯥꯎꯕꯒ ꯎꯗꯤꯤ ꯁꯦ
ꯑꯁ ꯌꯥꯝ ꯌꯥꯝ ꯆꯥꯒꯅꯨꯀꯣ
ꯑꯦꯛꯁ ꯄꯨꯨꯛꯁꯦ ꯐꯦꯃꯤꯂꯤ ꯐꯦꯃꯤꯂꯤ ꯄꯦꯛ ꯊꯣꯛꯈ꯭ꯔꯦꯅꯦ
ꯑꯁ
ꯁꯤ ꯀꯃꯥꯏꯅ ꯇꯧꯅꯤ
ꯊꯣꯛꯇꯅꯤꯍꯌꯦ ꯗꯥꯏ ꯐꯖꯅ ꯆꯦꯛꯁꯤꯟꯅ ꯆꯥꯒꯗꯕꯅꯤꯅꯦ
ꯄꯣꯛꯇꯤ ꯀꯤꯠꯆꯟꯗ ꯁꯦꯝꯗꯣꯏꯅꯤ ꯍꯥꯏꯅ ꯃꯤ ꯈꯔꯅ ꯍꯥꯏ
ꯄꯨꯛꯁꯦ ꯍꯟꯗꯛꯇꯤ ꯌꯥꯝ ꯆꯥꯔꯁꯨ ꯍꯥꯏꯇ ꯆꯠꯇ꯭ꯔꯔꯤ ꯄꯣꯛꯇ ꯈꯛꯇ
ꯑꯗ ꯎꯅꯦꯦ
ꯌꯥꯝ ꯆꯥꯔꯁꯨ ꯌꯥꯝ ꯆꯥꯗ꯭ꯔꯁꯨ ꯚꯤꯇꯥꯃꯤꯟꯗꯤ ꯑꯃꯈꯛꯇꯅꯤ
ꯄꯨꯛꯁꯦ ꯄꯥꯈꯪ ꯑꯣꯏ ꯌꯥꯝꯗꯥꯏꯗꯤ ꯄꯨꯛ ꯊꯣꯛꯍꯟꯅꯤꯡꯗꯦꯍꯦ
ꯍꯣꯏꯗ ꯃꯥꯅꯦ ꯊꯣꯛꯀꯗꯕꯅꯤꯅꯦ ꯁꯤꯛꯁ ꯄꯦꯛ ꯊꯣꯛꯅꯤꯡꯉꯥꯏ ꯇꯧꯒꯗꯕꯅꯤꯅꯦ
ꯎ ꯁꯤꯛꯁ ꯐꯤꯇꯤ ꯀꯟꯅ ꯍꯣꯠꯅꯗꯧꯅꯦꯅꯤ ꯄꯦꯝꯂꯤꯄꯦꯔꯤ ꯌꯥꯔ
ꯑꯗꯨꯗꯤ ꯑꯉꯥꯡ ꯃꯉꯥ ꯇꯔꯨꯛ ꯄꯣꯛꯄ ꯀꯥꯟꯗ
ꯎꯝ
ꯅꯉꯔꯤꯕ ꯅꯪꯕꯨꯣ
ꯑꯁ ꯅꯨꯡꯉꯥꯏꯔꯤ ꯅꯪꯕꯨ ꯀꯔꯤꯝꯗꯝ ꯄꯥꯜꯂꯤꯒꯦꯍ
ꯑꯗꯨꯝ ꯂꯩꯗ
ꯑ ꯃꯥꯏ ꯍꯥꯏ ꯇꯥꯏ
ꯍꯣꯏ ꯅꯨꯡꯉꯥꯏ ꯍꯥꯏꯕ ꯇꯥꯔꯦ
ꯎꯝ
ꯁꯥꯏꯅꯦ
ꯑꯁ ꯄꯨꯡ ꯑꯃꯗꯤ ꯇꯥꯔꯦ ꯍꯥꯏ
ꯃꯈꯥꯏ ꯎꯝ
ꯑꯣꯔꯦꯟ ꯄꯨꯡ ꯃꯉꯥ ꯇꯔꯨꯛ ꯑꯗꯨꯋꯥꯏꯗ ꯊꯕꯛ ꯑꯃ ꯆꯠꯀꯅꯤ
ꯑꯥ ꯀꯩꯁꯨ ꯆꯠꯀꯅꯤ ꯄꯨꯡ ꯃꯉꯥ ꯄꯨꯡ ꯇꯔꯨꯛ ꯁ꯭ꯋꯥꯏꯗꯀꯣ
ꯑꯥ ꯑꯩ ꯌꯥꯝ ꯅ ꯊꯕ ꯑꯥꯔꯖꯦꯟ ꯑꯃꯜꯂꯉꯦ ꯃꯅ ꯃꯅ ꯁꯨꯒꯗꯕꯅꯦ ꯄꯥꯈꯪꯗꯤ ꯁꯨꯒꯗꯕꯅꯦ ꯎꯝ ꯆꯥꯛꯁꯨ ꯊꯣꯡꯕ ꯍꯩꯒꯗꯕꯅꯦ ꯊꯕꯛꯁꯨ ꯍꯩꯒꯗꯕꯅꯦ
ꯎꯝ ꯍꯧꯖꯤꯛꯅ ꯄꯩꯁꯥ ꯇꯥꯟꯅꯍꯧꯗꯣꯏꯅꯦ ꯄꯥꯈꯪ ꯑꯣꯏ ꯌꯥꯝꯗꯥꯏꯗꯁꯨ ꯄꯩꯁꯥ ꯈꯔ ꯁꯦꯚꯤꯡ ꯇꯧꯗꯣꯏꯅꯤ ꯅꯠꯇ꯭ꯔꯥ
ꯃꯥꯅꯤ ꯃꯥꯅꯤ ꯄꯥꯈꯪ ꯍꯥꯏꯕ ꯄꯨꯟꯁꯤꯁꯦ ꯌꯥꯝꯅ ꯑꯃꯔꯣꯝꯗ ꯅꯨꯡꯉꯥꯏꯕ ꯑꯃꯔꯣꯝꯗ ꯔꯤꯛꯁ ꯑꯃꯅꯦ
ꯎꯝ ꯃ ꯑꯣꯏꯔꯗ ꯋꯥꯕꯒꯣ
ꯆꯦꯛꯁꯤꯟꯅ ꯂꯩꯒꯗꯕꯅꯦ ꯄꯥꯈꯪꯁꯦ ꯆꯥꯁꯨ ꯆꯒꯗꯕꯅꯦ ꯋꯥꯁꯨ ꯋꯥꯒꯅꯤ ꯅꯨꯡꯉꯥꯏꯁꯨ ꯅꯨꯡꯉꯥꯏꯒꯅꯤ ꯍꯣꯏ ꯍ ꯉꯔꯥꯡ ꯘ꯭ꯔꯤ ꯑꯦꯛꯁꯤꯗꯦꯟ ꯇꯧꯕꯒꯤ ꯈꯣꯡ ꯈꯨꯠꯁꯦ ꯈꯔ ꯅꯥꯔꯅꯤ ꯑꯩꯗꯤ
ꯀꯔꯤ ꯒꯥꯔꯤ ꯑꯦꯛꯁꯤꯗꯦꯟ ꯇꯧꯕ ꯅꯪꯒꯦ
ꯚꯏꯅꯦꯗ ꯚꯏ ꯇ ꯒꯨꯂꯥꯏꯗ ꯅꯨꯡꯗꯥꯡꯅꯦꯕꯀꯣ
ꯑ
ꯒꯣꯂꯥꯏ ꯀꯛꯅꯤꯉꯥꯏ ꯇꯧꯕꯗꯨ ꯏꯁꯄꯤꯠꯗꯨ ꯈꯔ ꯌꯥꯝꯈ꯭ꯔꯕ
ꯑꯆꯥ ꯀꯖꯤꯒꯥꯟ ꯂꯩꯀꯣ ꯀꯩ ꯀꯔꯤ ꯅꯔꯔꯣꯏ ꯌꯥ
ꯑꯩ ꯅ ꯂꯩ ꯃꯥ ꯌꯥꯏ ꯁꯤ ꯑꯥꯡꯗꯤ ꯃꯥꯡ ꯈꯔꯗꯤ ꯃꯥꯡꯈ꯭ꯔꯦꯍꯦ
ꯎꯝ ꯔꯤ ꯁꯤꯒꯨꯝꯕꯁꯦ ꯑꯩ ꯁꯨꯝ ꯂꯧꯅꯤꯡꯉꯤ ꯄꯩꯁꯥ ꯂꯩꯇꯦꯅꯦ
ꯁꯤ ꯂꯦꯈꯀꯤ ꯂꯦꯐ ꯔꯣꯝꯒꯤ ꯑꯦꯜꯕꯣꯁꯦ ꯈꯔ ꯅꯥꯔꯦ
ꯎꯝ
ꯑꯣ ꯁꯦ ꯗ ꯌꯣꯟꯅ
ꯎꯝ ꯍ ꯌꯥ ꯣꯏꯗꯤ ꯇꯥꯡꯅꯤ ꯇꯥꯡꯂꯝꯒꯅꯦ ꯍꯥꯏꯕꯗꯤ ꯌꯣ ꯅꯥꯗꯅꯦꯕ ꯃꯣꯏꯗꯤ ꯀ꯭ꯂꯥꯁꯁꯨ ꯀꯥꯎꯋꯦꯅ ꯀ꯭ꯂꯥꯁꯥꯁ ꯍ ꯋꯥ
ꯎꯝ ꯑꯁꯨꯣ ꯃꯊꯪ ꯆꯍꯤꯗꯤ ꯖꯤꯇꯤ ꯇꯧꯔꯝꯃꯦ ꯀꯩꯅꯣ
ꯑꯗꯨꯗ ꯖꯤꯇꯤ ꯊꯒꯅꯤꯗ ꯀꯥꯔꯁꯨ ꯊꯒꯅꯦ ꯍꯅꯥ ꯍꯨꯅꯥ ꯂꯦꯇ ꯔꯦꯗꯤ ꯂꯣꯏꯅꯦ
ꯎꯝ ꯑꯩꯁꯨ ꯑꯗꯨꯅꯦ ꯌꯥꯗꯦ ꯄꯥꯏꯒꯤ ꯄꯨꯟꯁꯤꯁꯦ
ꯍ ꯍꯅꯥ ꯀꯗ ꯑꯅꯤ
ꯎꯝ
ꯑꯣꯟꯅꯕꯗ ꯀꯔꯤꯁꯨ ꯃꯥꯡꯗꯦ
ꯎꯝ
ꯑ ꯑꯣꯒꯗꯕꯅꯤ
ꯅꯪꯥꯛ ꯄꯨꯡ ꯑꯍꯨꯝ ꯁ꯭ꯋꯥꯏꯗ ꯆꯪꯒꯦ ꯍꯥꯏꯔꯣ
ꯑ ꯉꯥꯛꯊꯥꯡ ꯂꯥꯏꯔꯒ ꯆꯥꯔꯅꯦ
ꯎꯝ ꯀꯅꯥ ꯊꯅꯥꯣ
ꯑꯩꯈꯣꯏ ꯑꯩꯈꯣꯏ ꯇꯔꯟ ꯇꯔꯟ ꯊꯣꯡꯉꯦꯗ ꯑꯩ ꯊꯣꯡꯕ ꯅꯨꯃꯤꯠꯁꯨ ꯌꯥ ꯃꯤ ꯑꯇꯣꯞꯄ ꯊꯣꯡꯕ ꯅꯨꯃꯤꯠꯁꯨ ꯌꯥ ꯉ ꯇꯥꯗꯦ ꯅꯨꯃꯤꯠ ꯈꯨꯗꯤꯡꯒꯤ ꯇꯥꯕ ꯌꯥꯗꯣꯏꯅꯣ
ꯍꯝ
ꯍꯌꯦꯡ ꯁꯤꯤꯠ ꯇꯥꯔꯅꯤ ꯑꯃꯨꯛꯀ ꯑꯩꯁꯨ ꯑꯁ ꯇꯂꯦꯗ
ꯀꯩ